ꯎꯝ ꯇꯥꯕ꯭ꯔꯣ
ꯍꯣꯏ ꯍꯣꯏ ꯇꯥꯏꯌꯦ
ꯀꯩꯗꯧꯔꯤꯅꯣ
ꯑꯁ ꯆꯥꯛ ꯍꯤꯟꯁꯥꯡ ꯊꯣꯡꯁꯦꯅ ꯇꯧꯔꯒꯥ ꯂꯩ
ꯎꯝ ꯅꯪ ꯊꯣꯡꯉꯤꯕ
ꯍꯣꯏ ꯑꯩꯅ ꯊꯣꯡꯉꯤꯕꯥ
ꯎꯝ ꯀꯔꯤ ꯍꯤꯡꯖꯥꯡꯔꯣ
ꯅꯪꯗꯤ ꯆꯥꯔꯕꯣ ꯑꯁ ꯍꯤꯟꯖꯥꯡ ꯈꯪꯗꯦ ꯀꯔꯤ ꯍꯤꯟꯖꯥꯡ ꯊꯣꯛꯅꯤꯡꯉꯥꯏ ꯇꯧꯋꯦ ꯀꯔꯤ ꯏꯟꯖꯥꯡ ꯊꯣꯡꯁꯤꯔ ꯈꯪꯗꯦ ꯆꯥꯛ ꯈꯛꯇꯪ ꯉꯟꯅ ꯊꯣꯡꯉꯦ ꯀꯔꯤ ꯃꯊꯦꯜ ꯆꯥꯔꯦ ꯍꯥ
ꯎꯝ ꯆꯦꯡꯒꯨꯝ ꯆꯥꯏꯌꯦ ꯆꯦꯡꯒꯨꯝ ꯁꯧꯒ꯭ꯔꯤꯒ ꯊꯣꯡꯕ
ꯑꯣ ꯍꯥꯎꯕ꯭ꯔꯥ
ꯍꯥꯎꯋꯦ ꯅꯪꯗꯤ ꯀ꯭ꯔꯤ ꯍꯤꯟꯖꯥꯡ ꯊꯣꯡꯗꯨꯏꯔꯥ
ꯑꯁ ꯈꯪꯗꯦꯅꯦ ꯍꯧꯖꯤꯛ ꯆꯥ ꯆꯥꯛ ꯈꯛꯇ ꯊꯣꯡꯔꯥꯒ ꯀꯃꯥꯏ ꯇꯧꯁꯤꯔꯥ ꯈꯪꯗꯦ
ꯑꯍ ꯍ ꯊꯣꯡꯅꯤꯡꯉꯥꯏ ꯂꯩꯇ꯭ꯔꯗꯤ ꯍꯋꯥꯏ ꯑꯗꯨꯝ ꯊꯣꯡꯖꯔꯣ
ꯑꯁ ꯍꯋꯥꯏꯗꯤ ꯌꯥꯝ ꯆꯥꯅꯤꯡꯗꯕ
ꯑꯗꯨꯗꯤ ꯀꯔꯤ ꯆꯥꯁꯤꯔꯥ
ꯃꯦꯒꯤꯅ ꯐꯨꯠꯂꯒ ꯆꯥꯁꯤꯔ ꯈꯜꯕꯅꯦ
ꯍꯥꯥ
ꯃꯦꯒꯤ ꯆꯥꯁꯤꯔꯅ ꯃꯨꯛ ꯈꯟꯕꯅꯦꯕ
ꯑꯧ ꯗꯣꯝꯇ ꯑꯣꯏꯕ꯭ꯔꯥ
ꯍꯣꯏ ꯢꯇꯣꯝꯗ ꯂꯩꯌꯦ ꯅꯪꯗꯤ
ꯑꯩꯗꯤ ꯎꯝ ꯏꯕꯣꯛꯀ ꯆꯥꯕꯅꯦ
ꯑꯣ
ꯑꯁ ꯅꯪ ꯍꯧꯖꯤꯛꯅ ꯆꯥꯛ ꯊꯣꯡꯅꯤꯡꯉꯥꯏ ꯇꯧꯔꯤꯕꯁꯦ ꯑꯩꯈꯣꯏꯗꯤ ꯉꯁꯥꯏ ꯄꯨꯡ ꯃꯉꯥꯗꯒꯤ ꯆꯥꯈ꯭ꯔꯦ
ꯏꯁ ꯂꯣꯏꯔꯦꯍꯦ ꯑꯩꯗꯤ ꯉꯁꯤꯅ ꯉꯥꯟꯕꯅꯦ
ꯅꯍꯥꯟꯗꯤ ꯊꯦꯡꯅ ꯑꯗꯨꯝ ꯊꯣꯡꯕꯅꯦ ꯉꯁꯤꯅ ꯈꯔ ꯋꯥꯗꯦꯕ
ꯑꯣ ꯑꯥ
ꯆꯥꯛ ꯆꯥꯕ ꯂꯣꯏꯔꯦ ꯀꯔꯤꯁꯨ ꯇꯧꯅꯤꯡꯉꯥꯏ ꯂꯩꯇꯦꯅꯦ
ꯎꯝ ꯌꯥꯔꯦꯗ ꯇꯞꯅ ꯇꯝ ꯊꯣꯡꯔꯒ ꯆꯥꯔꯁꯨ ꯅꯨꯃꯤꯗꯥꯡꯗꯣ ꯀꯔꯥꯏ ꯆꯠꯒꯅꯤ
ꯍꯣꯏ ꯑꯗꯨꯅꯦꯕ ꯀꯔꯤꯁꯨ ꯇꯧꯅꯤꯡꯉꯥꯏꯁꯨ ꯂꯩꯇꯦ
ꯎꯝ ꯅꯇꯣꯝꯇ ꯑꯣꯏꯔꯗꯤ ꯌꯦꯔꯨꯝꯒꯨꯝꯕ ꯂꯩꯇꯕ꯭ꯔꯥ
ꯆꯥꯅꯤꯡꯗ꯭ꯔꯦ ꯌꯦꯔꯨꯝ
ꯅꯪꯁꯨ ꯆꯥꯅꯤꯡꯗꯕ ꯉꯥꯛꯇ
ꯍꯣꯢ ꯑꯩꯗꯤ ꯍꯥꯎꯕ ꯅꯠꯇ꯭ꯔꯗꯤ ꯆꯥꯅꯤꯡꯗꯦ
ꯅꯪ ꯁꯥ ꯉꯥꯛꯇ ꯆꯥꯅꯤꯡꯕ ꯑꯣꯏꯔꯝꯅꯤ
ꯍꯦꯁ ꯑꯗꯨꯗꯤ ꯅꯠꯇꯦꯍꯦ
ꯑꯩꯗꯤ ꯀꯔꯤꯔ ꯑꯩꯈꯣꯏ ꯂꯣꯜꯗꯗꯤ ꯀꯔꯤ ꯍꯥꯏꯕ꯭ꯔꯥ ꯇꯀꯂꯥ ꯀꯧꯕ꯭ꯔꯥ ꯃꯤꯅꯗꯤ ꯀꯦꯔꯦꯂꯥ ꯀꯧꯕ꯭ꯔꯥ ꯂꯩꯑꯦꯅ
ꯎꯝ
ꯇꯛꯂꯥ ꯀꯧꯕ꯭ꯔꯥ ꯑꯃꯥ ꯂꯩꯕꯗꯣ
ꯏꯪꯂꯤꯁ ꯂꯣꯟꯗꯔꯣ ꯍꯥꯏꯁꯦ
ꯇꯀꯂꯥꯅ ꯃꯤ ꯂꯣꯏꯅꯃꯛ ꯀꯥꯎꯕꯗꯣ ꯇꯥꯀꯂꯥ ꯈꯪꯗꯕ꯭ꯔꯣ
ꯎꯝ
ꯑꯗꯨꯁꯨ ꯍꯥꯎꯕꯅꯦ ꯑꯩꯒꯤꯗꯤ
ꯎꯝ ꯑꯗꯨ ꯁꯥꯗꯗꯤ ꯀꯔꯤ ꯌꯦꯟꯖꯥꯡꯅ ꯈ꯭ꯋꯥꯏꯗꯒꯤ ꯄꯥꯝꯕ꯭ꯔꯥ
ꯍꯨꯏ
ꯑꯩꯌ
ꯍꯨꯏꯅ ꯐꯥꯕꯅꯦ
ꯑꯣꯛꯁꯥ ꯄꯥꯝꯗꯦ
ꯑꯁ ꯑꯩꯗꯤ ꯍꯣꯏ ꯍꯝ ꯌꯥꯕꯗꯤ ꯌꯥꯏ ꯑꯗꯨ ꯑꯣꯏꯔꯁꯨ ꯄꯥꯛ ꯀ꯭ꯔꯤ ꯍꯥꯏꯁꯤꯔꯥ ꯃꯦꯟ ꯍꯥꯏꯕꯅꯤꯗ ꯑꯩꯅ ꯍꯥꯏꯕꯗꯤ ꯍꯨꯏꯅꯗꯤ
ꯑꯩꯗꯤ ꯍꯨꯏꯁꯥꯗꯤ ꯆꯥꯗꯤꯌꯦ
ꯑꯗꯨꯒꯤꯅꯤ ꯃꯅꯥꯏꯅ ꯑꯩꯒꯤꯗꯃꯛ ꯍꯥ ꯍꯥ
ꯁꯥꯒꯤꯗꯃꯛ ꯁꯥ ꯉꯥꯛ ꯁꯥ ꯑꯣꯏꯔꯗꯤ ꯑꯗꯨꯅ ꯕꯦꯁꯅꯤ ꯑꯗꯨ ꯄꯥꯛ ꯆꯥꯕ ꯐꯪꯗꯕ
ꯎꯝ ꯑꯩꯗꯤ ꯉꯥꯅꯨ ꯄꯥꯝꯃꯦ ꯑꯩꯗꯤ ꯉꯥꯅꯨꯗꯣ
ꯍꯣꯏ ꯉꯥꯅꯨꯁꯨ ꯌꯥꯏ ꯑꯗꯨꯁꯨ ꯌꯥꯏ ꯍꯥꯎꯕꯅꯤ
ꯍꯥꯎꯕꯅꯤꯀꯣ ꯉꯥꯅꯨꯁꯨ
ꯍꯣꯏ ꯍꯣꯏ
ꯑꯗꯨꯒ ꯎꯝ ꯉꯥꯁꯨ ꯍꯥꯎꯕꯅꯤꯗ
ꯍꯣꯏ ꯉꯥꯁꯨ ꯑꯗꯨ ꯉꯥꯗꯤ ꯍꯥꯎꯔꯁꯨ ꯑꯩꯈꯣꯏ ꯔꯤꯒꯨꯂꯔ ꯆꯥꯕꯗꯤ ꯉꯝꯗꯦꯅ ꯅꯠꯇ꯭ꯔꯥ
ꯑꯩꯗꯤ ꯑꯥ ꯍꯪꯉꯥꯁꯤꯗꯤꯀꯣ ꯍꯥꯢꯗꯤ ꯍꯥꯎꯁꯨ ꯍꯥꯎꯋꯦ ꯑꯗꯨꯒ ꯃꯤꯌꯥꯝ ꯃꯤꯌꯥꯝ ꯆꯥꯕꯁꯨ ꯉꯝꯃꯦꯕ
ꯉꯥꯔꯥ
ꯍꯥꯢꯗꯤ ꯍꯣꯏ ꯑꯣꯛꯁꯥꯒꯨꯝꯕꯗꯤ ꯈꯔ ꯆꯥꯔꯗꯤ ꯑꯣꯟꯅꯤꯡꯉꯦꯗꯅ
ꯍꯣꯏ ꯍꯣꯏ ꯍꯣꯏ
ꯎꯝ
ꯑꯗꯨꯒꯤꯗꯤ ꯆꯨꯝꯃꯦ
ꯍꯥꯎꯗꯤ ꯍꯥꯎꯕ ꯑꯗꯣ ꯑꯣꯁꯥꯗꯤ ꯗꯤ ꯃꯍꯥꯎꯗꯣ ꯃꯤꯌꯥꯝ ꯃꯤꯌꯥꯝ ꯆꯥꯕ ꯉꯝꯗꯦꯕ ꯑꯗꯨꯕꯨꯗꯤ
ꯎꯝ ꯎꯝ ꯑꯗꯨꯗꯤ ꯆꯨꯝꯃꯤ ꯑꯗꯨ ꯑꯣꯏꯔꯁꯨ ꯍꯨꯏꯗꯣ ꯍꯨꯏꯗꯤ ꯃꯥ ꯀꯔꯤ ꯍꯥꯏꯁꯤꯔꯥ ꯆꯥꯛ ꯌꯥꯎꯗ꯭ꯔꯁꯨꯀꯣ ꯌꯦꯟꯁꯥꯡ ꯈꯥꯛꯇ ꯆꯥꯕ ꯉꯝꯃꯦ ꯍꯍ
ꯑꯦꯁ ꯑꯁ ꯍꯝꯍꯝ
ꯑꯇꯣꯞꯄ ꯏꯟꯁꯥꯡꯗꯤ ꯁꯥ ꯈꯛꯅ ꯆꯥꯕ ꯉꯝꯗꯦ
ꯎꯝꯅꯦ ꯀꯟꯗꯤ ꯅꯪꯗꯤ ꯌꯥꯝ ꯄꯥꯝꯕ ꯃꯥꯜꯂꯦꯅꯦ
ꯍꯣꯏ ꯑꯇꯣꯞꯄ ꯏꯟꯁꯥꯡꯗꯤ ꯆꯥꯛ ꯌꯥꯎꯔꯒ ꯆꯥꯕ ꯉꯥꯛꯇꯅꯤꯅ
ꯑꯩ ꯑꯩꯗꯤ ꯍꯨꯏꯁꯥ ꯁꯨꯛꯆꯥꯥ ꯆꯥꯗꯦ ꯑꯁꯦꯡꯒꯤ ꯍꯥꯏꯕꯤꯒꯦ
ꯏꯁ ꯍꯥꯎꯕꯗꯣ
ꯎꯝ ꯑꯩ ꯎꯝ ꯁ꯭ꯀꯨꯜ ꯍꯜꯂꯛꯄ ꯀꯥꯟꯗꯀꯣ ꯈꯣꯏꯗꯤ ꯏꯃꯥꯅ ꯑꯗꯣ ꯍꯨꯏꯁꯥ ꯊꯣꯡꯕꯤꯔꯒ ꯊꯝꯕꯤꯔꯝꯕ ꯑꯗꯣ ꯑꯩ ꯍꯨꯏ ꯁꯥ ꯆꯥꯗꯕꯅꯦꯕ ꯅ ꯀꯔꯤ ꯍꯤꯟꯖꯥꯡꯔꯥ ꯏꯃꯥꯁꯤ ꯁꯤꯅ ꯍꯥꯡꯔꯒ ꯑꯝ ꯑꯩꯉꯣꯟꯗ ꯏꯃꯥꯁꯤꯅ ꯀ ꯍꯥꯏꯕꯗꯤ ꯐꯥꯒꯤ ꯇꯧꯕ ꯖꯥꯠꯅꯦꯕ ꯑꯣꯛꯁꯥꯅꯦ ꯆꯥꯎꯋꯣ ꯑꯣꯛꯁꯥꯥꯅꯦ ꯍꯥꯏꯕ ꯑꯗꯨꯝ ꯌꯦꯡꯕꯗꯗꯤ ꯍꯥꯏꯗꯤ ꯃꯁꯥ ꯐꯕꯒꯤꯔꯥ ꯑꯣꯁꯥ ꯑꯗꯨꯝ ꯃꯥꯜꯂꯦꯕ ꯃꯥꯒꯤ ꯃꯁꯥ ꯁꯥ ꯃꯇꯨꯝꯗꯨꯗꯤ ꯑꯗꯣ ꯑꯩꯁꯤ ꯆꯥ ꯕ ꯍꯧꯔꯦꯕ ꯆꯥꯅꯕ ꯍꯧꯔꯦ ꯑꯗꯨ ꯎꯝ ꯃꯥꯒꯤ ꯃꯅꯝꯗꯒꯤ ꯑꯗꯨꯝ ꯈꯪꯕ ꯁꯤ ꯍꯨꯏꯆꯥꯅꯤ ꯍꯥꯏꯕꯁꯦ ꯅꯪ ꯑꯩꯉꯣꯟꯗ ꯐꯥꯒꯤ ꯇꯧꯔꯦ ꯑꯁꯤꯗꯤ ꯍꯨꯏ ꯁꯥ ꯃꯥꯜꯂꯦ ꯑꯣꯛꯁꯥ ꯅꯠꯇꯦꯅ ꯍꯥꯏꯔꯒ ꯏꯃꯥꯗꯣ ꯑꯃꯨꯛꯀ ꯅꯣꯛꯄ ꯑꯩꯅ ꯅꯉꯣꯟ ꯗ ꯐꯥꯒꯤ ꯇꯧꯕꯅꯦꯗ ꯍꯥꯢ ꯃꯅꯥ ꯇꯥꯕ꯭ꯔꯣ
ꯍꯣꯏ ꯇꯥꯏ ꯇꯥꯏ ꯅꯪꯉꯣꯟꯗ ꯄ꯭ꯔꯦꯡ ꯇꯧ ꯍꯥ
ꯆꯥꯍꯟꯅꯕ ꯄ꯭ꯔꯦꯡ ꯇꯧꯕ ꯑꯩꯉꯣꯟꯗ
ꯍꯣꯏ ꯑꯗꯨꯁꯨ ꯅꯨꯡꯁꯤꯕꯒꯤ ꯇꯧꯕ ꯍꯥꯎꯕꯗꯣ ꯆꯥꯊꯣꯛꯅꯤꯉꯥꯏꯒꯤ
ꯑꯩꯅ ꯃꯅꯝꯗꯒꯤ ꯑꯃꯨꯛꯀ ꯈꯪꯕ
ꯅꯪ ꯃꯅꯝꯗꯒꯤ ꯅꯪ ꯈꯪꯕ꯭ꯔꯥ
ꯎꯝ ꯍꯨꯢꯁꯥꯗꯤ ꯃꯅꯝ ꯑꯃ ꯆꯦꯜꯂꯦꯗꯅ
ꯃꯅꯝ ꯊꯣꯛ ꯌꯥꯝ ꯊꯣꯛꯇꯕꯁꯨ ꯂꯩꯗ ꯊꯣꯛ ꯈꯨꯗꯤꯡꯒꯤ ꯂꯩꯕꯗꯤ ꯂꯩꯗ
ꯑꯁ ꯑꯗꯨ ꯑꯣꯏꯔꯁꯨ ꯑꯩꯗꯤ ꯌꯥꯝ ꯄꯥꯝꯗꯦꯗ ꯎꯝ ꯍꯨꯏ ꯁꯥꯁꯦ ꯍꯨꯏꯁꯦ ꯅꯨꯡꯁꯨ ꯅꯨꯡꯁꯤꯌꯦ ꯑꯗꯨꯒ ꯆꯥꯁꯨ ꯆꯥꯗꯦ
ꯍꯨꯏꯁꯦ ꯑꯩꯈꯣꯏ ꯂꯣꯀꯦꯜ ꯇꯤꯟꯒꯤ ꯁꯤꯡꯒꯤꯗꯣ ꯂꯣꯀꯦꯜꯗ ꯂꯩꯕꯁꯤꯡꯗꯣ
ꯎꯝ
ꯑꯗꯨꯅ ꯍꯥꯎꯁꯨ ꯍꯥꯎꯋꯦ ꯑꯩꯈꯣꯏꯗꯤ ꯄꯥꯛ ꯐꯪꯗꯦ ꯂꯩꯕꯁꯤꯡꯁꯨ ꯇꯥꯡꯕꯀꯣ
ꯎꯝ ꯀꯌꯥ ꯀꯌꯥꯒꯨꯝꯕ ꯂꯩꯕꯩꯔ ꯅꯣꯏꯁꯦ
ꯑꯁ ꯂꯤꯁꯤꯡ ꯇꯔꯨꯛ ꯂꯤꯁꯤꯡ ꯇꯔꯦꯠ ꯑꯗꯨꯝ ꯄꯜꯂꯛꯑꯣꯏꯗ ꯃꯉꯥ ꯊꯥꯏꯒꯤꯗꯤ ꯍꯣꯡꯕꯗꯤ ꯑꯗꯨꯝ ꯈꯔ ꯂꯩꯕꯀꯣ
ꯎꯝ
ꯏꯁꯥꯗꯤ ꯀꯔꯤꯔꯥ ꯃꯤ ꯑꯅꯤ ꯑꯍꯨꯝ ꯈꯛꯇ ꯆꯥꯕꯁꯨ ꯅꯠꯇꯕ ꯍꯨꯢ ꯌꯥꯝ ꯆꯥꯅꯤꯡꯉꯥꯏ ꯑꯣꯏꯕꯒꯤ ꯆꯥꯎꯔ ꯆꯥ
ꯎꯝ ꯍꯨꯏꯗꯤꯀꯣ ꯑꯩꯗꯤ ꯕꯣꯏꯂꯔꯒꯨꯝꯕ ꯑꯗꯨꯒ ꯉꯥꯒꯨꯝꯕꯗꯤ ꯑꯩꯈꯣꯏ ꯃꯤ ꯑꯃ ꯑꯅꯤꯗꯨ ꯑꯗꯨꯝ ꯂꯩꯔꯒ ꯆꯥꯕ ꯌꯥꯏꯗꯅ
ꯍꯣꯏ ꯕꯣꯏꯂ꯭ꯔꯕꯨ ꯑꯁ ꯇꯥꯡꯅ ꯂꯧꯕꯅꯤꯅꯀꯣ ꯑꯩꯈꯣꯏꯁꯨ ꯐꯖꯅ ꯆꯥꯗ꯭ꯔꯤꯗꯤ ꯅꯨꯡꯉꯥꯏꯇꯦꯅ
ꯎꯝ
ꯍꯨꯏꯁꯤꯡꯁꯤꯗꯤ ꯀꯔꯤ ꯍꯥꯏꯁꯤꯔ ꯃꯤ ꯌꯥꯝꯗꯕꯤ ꯃꯤ ꯇꯔꯥꯒꯨꯝꯕ ꯂꯩꯕ ꯒ꯭ꯔꯨꯞ ꯂꯩꯅ
ꯎꯝ
ꯑꯗꯨꯅ ꯅꯨꯡꯉꯥꯏꯌꯦꯕ ꯌꯥꯝ ꯃꯤ ꯌꯥꯝꯃꯗꯤꯀꯣ ꯐꯔꯥꯛ ꯇꯥꯕꯅꯦꯍꯦ ꯑꯩꯈꯣꯏ ꯆꯥꯅꯤꯡꯅ ꯆꯥꯕ ꯐꯪꯗꯕꯅꯤ
ꯑꯁ ꯑꯩꯒꯤ ꯁꯔꯨꯛꯇ ꯆꯥꯕ ꯂꯥꯛꯑꯣ ꯁꯤꯗ ꯑꯩꯈꯣꯏ ꯑꯥ ꯑꯩꯈꯣꯏ ꯑꯪꯀꯜꯗꯣ ꯑꯗꯨꯝ ꯀꯔꯤꯔꯣ
ꯑꯁ ꯑꯩꯗꯤ ꯂꯤꯟꯒꯤ ꯃꯈꯣꯟꯅ ꯍꯥꯏꯕꯅꯤꯅꯦ
ꯑꯁ ꯂꯤꯟꯁꯨ ꯃꯈꯣꯜ ꯂꯩꯕ꯭ꯔꯥ
ꯂꯩꯗꯨꯗꯤ ꯁꯤꯁꯁꯁ ꯅ ꯂꯩꯗꯨꯗꯤ
ꯑꯁ ꯑꯩꯈꯣꯏꯗꯤ ꯈꯪꯍꯧꯗꯦꯗ ꯑꯗꯨꯒꯨꯝꯕꯗꯤ
ꯎꯝ ꯑꯩꯈꯣꯏ ꯍꯥꯏꯗꯤ ꯑꯩꯈꯣꯏ ꯑꯪꯀꯜ ꯈꯣꯏꯗꯣ ꯁꯤꯗ ꯑꯥ ꯑꯕꯣꯛ ꯍꯣꯏ ꯌꯨꯝꯗ ꯍꯨꯏꯁꯥꯒꯨꯝꯕ ꯃꯔꯥꯛ ꯃꯔꯥꯛꯇ ꯑꯗꯨꯝ ꯊꯣꯡꯖꯩꯌꯦꯕ
ꯑꯣ
ꯑꯗꯣ ꯑꯩꯗꯤ ꯆꯥꯗꯦꯕ
ꯑꯣ ꯑꯣ
ꯑꯩ ꯆꯥꯗꯕꯗꯣ ꯃꯣꯏꯅꯁꯨ ꯑꯗꯨꯝ ꯈꯪꯉꯦꯅ ꯎꯝ ꯑꯩꯒꯤ ꯁꯨꯔꯨꯛꯇꯣ ꯑꯣꯏꯅ ꯆꯥꯕ ꯂꯥꯛꯑꯣ ꯅꯪ
ꯑꯁ ꯑꯁ ꯑꯩꯁꯨ ꯂꯥꯛꯄ ꯌꯥꯏꯗ ꯑꯗꯨꯕꯨ
ꯎꯝ
ꯑꯩꯈꯣꯏꯗꯤ ꯄꯥꯛ ꯐꯪꯗꯦ ꯍꯥꯏꯕꯗꯤ ꯑꯩꯈꯣꯏ ꯄ꯭ꯔꯣꯒ꯭ꯔꯥꯝꯒꯨꯝꯕ ꯂꯩꯔꯗꯤꯀꯣ
ꯎꯝ
ꯑꯗꯨꯒꯨꯝꯕꯗꯤ ꯐꯪꯕ ꯑꯗꯨ ꯅꯠꯇ꯭ꯔꯗꯤ ꯎꯄꯥꯏ ꯂꯩꯇꯦ ꯑꯩꯈꯣꯏꯗꯤ ꯁꯥ ꯆꯥꯒꯦ ꯍꯥꯏꯔꯗꯤꯀꯣ
ꯎꯝ
ꯌꯥꯝ ꯆꯥꯒꯦ ꯁꯥ ꯈꯛꯇ ꯆꯥꯒꯦ ꯄ꯭ꯔꯐꯤꯌꯨꯝ ꯇꯧꯋꯦ ꯍꯥꯏꯔꯗꯤ ꯍꯨꯏꯅ ꯕꯦꯁꯅꯤ
ꯄꯥꯝꯗ ꯑꯣꯏꯔꯅꯤ
ꯍꯥ
ꯅꯪꯅ ꯍꯨꯏ ꯈ꯭ꯋꯥꯏꯗꯒꯤ ꯄꯥꯝꯕ ꯑꯣꯏꯔꯦ
ꯅꯣꯢꯗꯤ ꯀꯔꯤ ꯄꯥꯝꯃꯦ ꯍꯥꯏꯕ꯭ꯔꯥ
ꯉꯥꯅꯨ ꯍꯧꯋꯦ ꯉꯥꯅꯨꯁꯨ
ꯁꯨꯋꯥꯢ ꯉꯥꯅꯨꯁꯤ ꯌꯥ ꯑꯁꯨ ꯃꯥꯗꯤ ꯁꯔꯨ ꯌꯥꯝꯃꯟꯕꯒꯤ ꯇꯜꯂꯦꯗ
ꯎꯝ ꯁꯔꯨꯗꯒꯤ ꯑ ꯁꯔꯨꯕꯨꯗꯤ ꯌꯥꯝꯃꯤꯕꯀꯣ
ꯎꯝ
ꯈꯔ ꯆꯒꯦꯝ ꯊꯣꯡꯕꯗꯣ
ꯍꯣꯏ ꯑꯣꯢ ꯍꯣꯏ ꯍꯣꯏ
ꯑꯗ ꯌꯥꯝ ꯍꯥꯎꯕꯅꯦ ꯑꯗꯣ ꯅꯪ ꯆꯥꯗ꯭ꯔꯗꯤ ꯈꯪꯗꯦꯀꯣ ꯑꯩꯗꯤ ꯆꯥꯕꯅꯤꯅ ꯈꯪꯉꯦꯕ
ꯑꯗꯨꯁꯨ ꯇꯥꯡꯉꯦꯅꯦ ꯍꯟꯗꯛ ꯁꯤꯗꯤꯀꯣ
ꯎꯝ
ꯉꯅꯨꯁꯨ ꯇꯥꯥꯡꯕꯅꯦ
ꯎꯝ ꯇꯥꯡꯕꯅꯦ ꯉꯥꯅꯨꯁꯨ
ꯎꯝ
ꯍꯥꯏꯗꯤ ꯑꯆꯧꯕ ꯑꯣꯏꯔꯗꯤ ꯂꯤꯁꯤꯡ ꯑꯃ ꯕꯨꯝꯕ ꯄꯤꯑꯦꯕ ꯂꯤꯁꯤꯡ ꯑꯃꯒ ꯆꯥꯝꯃꯥ ꯆꯅꯤ ꯑꯗꯨꯒꯨꯝꯕ ꯄꯤꯌꯦꯕ
ꯍꯣꯏ ꯍꯣꯏ ꯑꯗꯨꯗ ꯃꯤ ꯌꯥꯝꯕꯁꯨ ꯇꯕ ꯌꯥꯗꯕ ꯐꯦꯝꯂꯤ ꯑꯃ ꯒꯨꯝꯕꯗꯤ ꯆꯥꯕ ꯌꯥꯕ ꯑꯗꯨ ꯁꯔꯨꯛꯄꯨꯗꯤ ꯑꯣꯛꯁꯥ ꯀꯦꯖꯤ ꯑꯃ ꯂꯧꯔꯒ ꯆꯥꯕ ꯌꯥꯏꯅ
ꯎꯝ ꯃꯥꯅꯤ ꯃꯥꯅꯤ ꯍꯥ
ꯁꯟꯗꯤ ꯄꯥꯝꯗꯕ꯭ꯔꯥ ꯅꯪꯗꯤ
ꯆꯥꯏꯌꯦꯍꯦ ꯌꯦꯡꯁꯥꯟꯁꯨ ꯄꯥꯝꯃꯦ
ꯑꯃꯛ ꯁꯟꯒꯤ ꯃꯀꯣꯛꯁꯨ ꯍꯥꯎꯕꯅꯦ ꯑꯗꯨꯒ ꯑꯣꯛꯒꯤ ꯃꯀꯣꯛꯁꯨ ꯍꯥꯎꯕꯅꯦ
ꯃꯀꯣꯛ
ꯎꯝ
ꯎꯝ ꯃꯀꯣꯛꯇꯤ ꯈꯪꯗꯦꯕꯣ
ꯁꯥꯁꯦ ꯃꯀꯣꯛꯒꯤ ꯄꯥꯠꯁꯤꯡ ꯑꯗꯨꯝ ꯍꯥꯎꯕꯅꯦ ꯉꯥꯒꯤ ꯄꯥꯎ ꯍꯥꯎꯕꯅꯦ
ꯎꯝ ꯑꯥ ꯀꯔꯤ ꯍꯥꯏꯕ꯭ꯔꯥ ꯉꯥꯁꯨ ꯀꯣ ꯀꯣꯛꯇꯣ ꯍꯧꯋꯦꯀꯣ ꯃꯥꯏ ꯃ ꯀꯣꯛꯇꯣ
ꯍꯣꯏ ꯃꯀꯣꯛ ꯑꯆꯧꯕꯗꯣ
ꯎꯝ ꯏꯕꯣꯛꯁꯨ ꯉꯥꯒꯤ ꯃꯀꯣꯛ ꯇꯣ ꯑꯗꯨꯝ ꯄꯥꯝꯕꯅꯦꯕ ꯃꯍꯥꯎ ꯌꯥꯝ ꯂꯩꯌꯦꯕ
ꯌꯥꯝ ꯅꯨꯡꯉꯥꯏꯕꯅꯦ ꯑꯗꯨꯒꯨꯝꯕ ꯆꯥꯕꯁꯨ
ꯑꯗꯨꯗꯤ ꯅꯪ ꯀꯩ ꯍꯦꯟꯖꯥꯡ ꯊꯣꯡꯉꯅꯤ
ꯑꯁ ꯃꯦꯒꯤ ꯊꯣꯡꯕ ꯇꯥꯔꯦ ꯑꯩ ꯀꯔꯤꯁꯨ ꯂꯩꯇꯦ ꯑꯗꯨ ꯉꯁꯤ